ꯇꯦ ꯀꯩꯒꯤ ꯑꯣꯢꯖꯥꯅꯣ
ꯁꯤ ꯆꯠꯂꯦꯕꯗꯣ ꯑꯩꯅ ꯇꯧꯕꯗꯤ
ꯑꯩꯅ ꯇꯧꯕꯗꯤ ꯁꯨꯡꯌꯥ ꯌꯥꯗꯦ ꯀꯩꯒꯤ ꯑꯣꯏꯖꯅꯣ
ꯁꯤ ꯁꯤꯒꯤ ꯀꯣꯜꯁꯦ ꯂꯣꯏꯔꯒ ꯑꯝꯇꯪ ꯂꯣꯏꯃꯛ ꯔꯤꯐ꯭ꯔꯦꯁ ꯇꯧꯊꯣꯛꯑꯒ ꯑꯃꯨꯛ ꯇꯧꯔꯛꯑꯣ
ꯀꯩꯅꯣ
ꯌꯥꯅꯤ ꯌꯥꯅꯤ ꯉꯥꯛꯇꯪ ꯑꯃꯨꯃꯨꯛ ꯃꯣꯏ ꯐꯔꯛ ꯇꯥꯕ ꯌꯥꯎꯕꯅꯦꯕ ꯕꯤꯖꯤ ꯂꯩꯕ ꯕꯒ ꯌꯥꯎꯕꯅꯦꯕ ꯃꯔꯛꯇ
ꯑꯥ ꯑꯥ ꯕꯤꯖꯤ ꯂꯩꯕꯕꯨꯗꯤ ꯊꯦꯡꯅꯩ ꯑꯗꯣ ꯑꯁꯤ ꯄꯣꯠꯁꯤꯗꯤ ꯑꯝꯇ ꯊꯦꯡꯅꯗꯕ ꯀꯗꯧꯔꯒꯅꯦ ꯃꯁꯤꯒ ꯁꯔ ꯄꯨꯡ ꯊꯦꯡꯉꯤꯗ ꯏꯃꯥꯝꯃ ꯅꯥꯍꯥꯉꯩ ꯍꯥꯃꯨ ꯍꯥꯃꯨꯅꯤ ꯅꯍꯪꯉꯩ ꯇꯨꯝꯕ ꯃꯇꯝꯗ ꯑꯗꯨꯝ ꯇꯨꯝꯃꯤ ꯍꯧꯒꯠꯄ ꯑꯩꯈꯣꯏꯁꯨ ꯑꯗꯨꯝ ꯊꯦꯡꯉꯤ ꯊꯦꯡꯉꯁꯨ ꯑꯗꯨꯝ ꯑꯍꯣꯡꯕ ꯀꯦꯝ ꯂꯩꯇꯦ
ꯑꯁ ꯑꯩꯗꯤ ꯀꯣꯛꯁꯦ ꯆꯤꯛꯄ ꯑꯃ ꯌꯥꯎꯁꯜꯂꯛꯑꯦ
ꯀꯩꯒꯤ ꯀꯩꯒꯤ ꯅꯣ
ꯊꯥꯗ ꯂꯧꯕꯒꯤ ꯕꯣ ꯉꯁꯥꯏ ꯉꯁꯥꯏ ꯅꯨꯡꯁꯥ ꯈꯨꯁꯥꯗꯣ ꯀꯩꯅꯣ
ꯁꯥꯏ ꯑꯗꯣ ꯅ ꯍꯧꯒꯣꯜꯂꯤ ꯃꯇꯝꯗꯨꯁꯨ ꯈꯔ
ꯀꯌꯥꯗꯤ ꯋꯥꯒꯅꯔꯦ
ꯑꯩꯁꯨ ꯇꯜꯂꯦꯕ ꯌꯨꯝ ꯆꯠꯅꯤ ꯈꯟꯕꯗ ꯑꯗꯨꯒꯤ ꯄꯣꯠꯇꯣ ꯇꯧꯗꯣꯔꯕꯅꯦ ꯀꯝꯄꯜꯁꯔꯤꯅꯦ ꯑꯩꯁꯨ
ꯑ ꯑꯥꯥ
ꯑꯦ ꯍꯧꯒꯠꯇꯕꯗ ꯍꯣꯁꯇꯦꯜꯗ ꯑꯗꯨꯃꯥꯏꯅ ꯑꯗꯨꯝ ꯇꯧꯕ꯭ꯔ ꯍꯥꯏꯔꯛꯇꯣꯏꯕ
ꯎꯝ ꯎꯝ ꯎꯝ
ꯑꯪ
ꯉꯍꯥꯟꯉꯩ ꯁꯨꯃꯥꯏꯅ ꯑꯗꯨꯝ ꯇꯧꯕ꯭ꯔꯥꯅ ꯍꯥꯥꯛꯇꯣꯏꯅꯤ
ꯑꯗꯨꯅ ꯇꯜꯂꯤꯅꯦ
ꯑꯃꯨꯛ ꯀꯧꯗ ꯍꯧꯒꯠꯍꯧꯗꯔꯤꯗ ꯑꯩꯈꯣꯏ ꯃꯥꯒꯤ ꯏꯁꯧꯁꯦ ꯂꯣꯏꯔꯦ
ꯑꯦꯂꯥꯝ ꯊꯝꯗ꯭ꯔꯣ
ꯊꯝꯗꯦꯗ ꯃꯥꯍꯧꯗꯣꯛꯔꯛꯑꯦ
ꯀꯩꯒꯤ ꯎꯝ
ꯑꯗꯨꯝ ꯍꯧꯗꯣꯛꯆꯔꯛꯏꯗꯅ ꯀꯣꯕꯨꯨꯡꯉꯣ
ꯅꯣꯏꯑꯕꯨꯡꯉꯣꯗꯤ ꯅꯇꯩ ꯃꯥꯁꯨ ꯑꯗꯨꯝ ꯉꯟꯅ ꯍꯧꯒꯠꯂꯦ
ꯍꯣꯏ ꯎꯝ
ꯍꯝ
ꯋꯥꯀꯤꯡ ꯀꯥꯏ ꯆꯦꯟ ꯕ꯭ꯔꯥꯕ
ꯆꯦꯟꯗꯦꯗ ꯆꯦꯜꯂꯝꯕꯅꯦ ꯈꯔ ꯆꯦꯜꯂꯝꯃ ꯇꯣꯛꯈꯔꯦ ꯑꯃꯨꯛ ꯆꯦꯟꯈꯤꯗ꯭ꯔꯦ
ꯃꯥ ꯀꯩ ꯀꯦꯅꯣ ꯇꯧꯋꯦ ꯍꯥꯏꯗꯤ ꯈꯔ ꯐꯔꯕꯣ ꯃꯁꯥ ꯅꯨꯡꯉꯥꯏꯇꯦ ꯍꯥꯏꯕꯗꯣ
ꯨꯒꯨꯂꯤ ꯆꯥꯔꯤ ꯆꯟꯇꯣꯝꯕꯤ ꯍꯤꯗꯥꯛ ꯆꯥꯔꯤ ꯀꯥꯎ ꯊꯧꯕꯥꯜꯗ
ꯊꯧꯕꯥꯜꯗ ꯆꯠꯄꯅꯦ
ꯆꯥꯎ ꯌꯥꯗꯝꯅꯦ
ꯊꯧꯕꯥꯜ ꯀꯥꯏꯋꯥꯏꯅꯣ ꯑꯗꯨꯗꯤ ꯈꯪꯗꯦ ꯌꯦꯡꯒꯦꯀꯣ ꯃꯥꯒꯤ ꯆꯦ ꯑꯗꯨꯗ ꯊꯥ ꯀꯨꯟ ꯊꯧ
ꯑꯗꯨꯗꯤ ꯂꯧꯊꯣꯛ ꯂꯧꯁꯤꯟ ꯉꯥꯏ ꯉꯥꯏꯅꯕꯤ ꯈꯣꯠꯄꯤ ꯂꯣꯏ ꯇꯧꯔꯦ
ꯕꯥꯕꯥꯒ ꯆꯠꯂꯦ ꯂꯣꯏꯔꯒ ꯕꯥꯕꯥꯒ ꯑꯃꯨꯛ ꯍꯟꯃꯤꯟꯅꯔꯑꯦ
ꯎꯝ ꯊꯕꯛꯁꯦ ꯑꯗꯨꯝ
ꯎꯝ ꯍꯣꯏ ꯊꯧꯕꯥꯜ ꯕꯖ꯭ꯥꯔꯗ ꯗꯣꯔ ꯇꯨ ꯗꯣꯔ ꯔꯅ ꯎꯝ ꯗꯣꯔ ꯇꯨ ꯗꯣꯔ ꯍꯥꯏꯑ ꯃꯥꯏꯁꯦ ꯅꯠꯇꯦꯗ ꯅꯪꯒ ꯁꯤ ꯀꯥꯎꯟꯁꯤꯂꯤꯡ ꯃꯐꯝꯁꯦ ꯍꯪꯕ ꯏꯃꯥꯟꯅꯕꯤꯅꯦ ꯆꯤꯆꯦ ꯀꯥꯗ ꯂꯩꯃꯤꯟꯅꯕ ꯑꯩ ꯃꯔꯝꯗ ꯀꯩꯒꯤ ꯍꯪ ꯌꯥꯗ꯭ꯔꯣ ꯐꯦꯟꯁꯨ ꯂꯧꯁꯟꯈ꯭ꯔꯦ ꯁꯥꯗꯕ꯭ꯔꯥ ꯏꯆꯟꯇꯣꯝꯕꯤ
ꯁꯥꯏꯌꯦ ꯑꯩ ꯇꯨꯝꯕꯗ ꯌꯥꯝ ꯋꯥꯏꯑꯦ ꯑꯗꯒꯤ ꯑꯩꯒꯤ ꯃ ꯅꯧꯅ ꯍꯥꯞꯄꯤꯗꯨꯁꯨ ꯐꯪꯗꯦꯕ
ꯎꯝ
ꯑꯗꯒꯤ ꯃꯉꯥꯥꯟꯗꯣ ꯆꯪꯉꯛꯇꯅꯕꯅꯦꯅ ꯐꯤ ꯑꯊꯥꯕ ꯑꯃ ꯈꯟꯖꯜꯂꯦ ꯑꯗꯨꯗ ꯃꯪ ꯐꯦꯟ ꯐꯪꯅꯕ ꯍꯣꯠꯅ ꯀꯥꯟꯗ ꯃꯉꯥꯥꯟ ꯐꯨꯖꯤꯟꯕ ꯃꯉꯥꯟ ꯃꯉꯥꯟ ꯐꯨꯗꯅ ꯐꯤ ꯈꯟꯖꯤꯜꯂꯒꯅ ꯐꯦꯟ ꯐꯪꯗꯕ
ꯎꯝ
ꯑꯗ ꯑꯩꯁꯨ ꯐꯦꯟ ꯐꯪꯗ꯭ꯔꯁꯨ ꯃꯉꯥꯜꯂꯅꯤ ꯐꯨꯖꯔꯒꯨꯝꯒꯦꯅ ꯐꯦꯟ ꯐꯤ ꯑꯣꯏꯅ ꯐꯨꯟꯖꯟꯂꯦ
ꯅꯪ ꯃꯦꯁ ꯐꯤ ꯀꯔꯝ ꯀꯥꯟꯕꯧ ꯊꯤꯒ꯭ꯔꯒꯦ
ꯋꯥꯠ ꯑꯃꯨꯛꯇꯪ ꯊꯤꯗ ꯉꯥꯏꯔꯤꯌꯦ
ꯑꯩꯗꯣ ꯉꯁꯤ ꯊꯤꯔꯝꯒꯦ ꯇꯧꯔ ꯑꯗꯨꯝ ꯀꯥꯎꯔꯦꯅ
ꯍꯧꯖꯤ ꯀꯦ ꯑꯩ ꯖꯨꯟꯕꯨꯛꯇꯤ ꯊꯤꯔꯣꯏ
ꯑꯣꯐꯤꯁ ꯆꯪꯉꯝꯇ ꯆꯪꯉꯝꯗ꯭ꯔꯦ ꯍꯣꯏ
ꯃꯦ ꯃꯦ ꯈꯛꯇꯪ ꯊꯤꯈꯤꯅꯤꯌꯦꯕ ꯄꯩꯁꯥꯗꯣ ꯌꯥꯝꯃꯦꯕ ꯏꯁꯤꯡꯗꯤ ꯊꯛꯇ꯭ꯔꯣ ꯈꯔ ꯈꯔ ꯂꯩꯕꯨꯗꯤ ꯂꯩꯌꯦ ꯑꯗꯣ ꯄꯩꯁꯥꯗꯣ ꯑꯗꯨꯗꯤ ꯌꯥꯏꯅ ꯑꯣ ꯑꯗꯨꯗꯤ ꯊꯥ ꯑꯍꯨꯝꯗꯪ ꯍꯥꯟ ꯊꯤꯖꯦꯅ ꯍꯥꯏꯒ꯭ꯔꯣ
ꯅꯪ ꯌꯥꯒꯤꯗꯨꯗꯤ ꯂꯣꯏꯁꯟꯒ꯭ꯔꯕꯣ
ꯂꯣꯏꯁꯟꯗꯦꯗ ꯊꯥ ꯐꯥꯖꯤꯜꯂꯛꯇꯣꯔꯦ ꯗꯦꯠ ꯇ꯭ꯋꯦꯟꯇꯤ ꯁꯚꯦꯟꯗ ꯑꯃꯨꯛ ꯂꯥꯛꯑꯣ ꯍꯥꯏ ꯆꯠꯇꯣꯏꯅꯦ ꯈꯟꯕꯅꯥꯏ ꯑꯩ ꯑꯩ ꯄꯦꯟꯂꯕꯅꯦ ꯎꯝ ꯏꯁꯤꯡ ꯃꯌꯥꯝ ꯃꯌꯥꯝ
ꯁꯠ ꯁꯠꯅꯤ ꯊꯛꯇꯦ ꯀꯥꯎꯋꯦ ꯏꯁꯤꯡ ꯊꯛꯄꯁꯦ ꯍꯦꯛꯇ
ꯑꯗꯨ ꯍꯥꯏꯕ ꯋꯥꯅꯦ ꯑꯩꯁꯨ ꯁꯤꯗ ꯂꯩꯔꯗꯤ ꯀꯥꯗ ꯁꯨꯝ ꯂꯩꯕꯩ ꯅꯤꯡꯖꯤꯡꯕ ꯋꯥꯅꯦ ꯌꯨꯝꯗ ꯂꯩꯔꯗꯤ ꯍꯦꯛꯇ ꯀꯥꯎꯑꯦ
ꯎꯝ ꯑꯃ ꯑꯇꯩ ꯑꯇꯩ ꯑꯗꯨꯝ ꯇꯧꯕꯅꯤꯅ
ꯎꯝ
ꯅꯪ ꯉꯔꯥꯡ ꯑꯩ ꯊꯝꯕꯒ ꯑꯗꯨꯝ ꯇꯨꯝꯃꯦ
ꯇꯨꯝꯃꯦ ꯑꯗꯨꯝ ꯇꯨꯝꯃꯦꯗ
ꯇꯨꯝꯕ ꯑꯗꯨꯝ ꯌꯥꯕ꯭ꯔꯣ
ꯌꯥꯏꯌꯦ
ꯑꯁ ꯂꯨꯔꯤꯖꯦ ꯑꯩ ꯇꯨꯝꯕ ꯌꯥꯔꯦ ꯑꯗꯨꯅꯅꯦ
ꯌꯨꯝꯗꯗꯤ ꯐꯖꯅ ꯇꯨꯝꯃꯦꯗ ꯑꯩ ꯑꯗꯕꯨ ꯑꯗꯕꯨ ꯇꯨꯝꯕ ꯌꯥꯗꯕꯤ ꯇꯧꯕꯥꯋꯥꯅꯦ
ꯁꯤꯗ ꯇꯨꯝꯕ ꯌꯥꯗꯦꯁꯦ ꯀꯩꯒꯤꯅꯣ ꯈꯪꯗꯦ ꯂꯥꯡꯅꯕꯁꯨ ꯅꯠꯇꯦ ꯃꯥꯥꯏ ꯃꯥꯏ ꯊꯣꯛꯄ ꯂꯩꯅꯩꯅꯦ ꯀꯔꯤꯒꯤꯅꯣ ꯈꯪꯗꯦ ꯍꯥꯏꯕ ꯇꯨꯝꯕ ꯌꯥꯗ꯭ꯔꯤꯁꯦ
ꯁꯥꯕ ꯈꯣꯠꯄ ꯇꯧꯕꯗꯨꯗꯁꯨ ꯅꯦꯃꯤ
ꯀꯥ ꯑꯗꯨꯅ ꯐꯨꯟꯖꯜꯂ ꯂꯩꯔꯦ
ꯎꯝ ꯑꯗꯨꯏ ꯅꯥꯀꯟꯗꯣ ꯊꯣꯡꯍꯦꯛ ꯍꯥꯡꯇꯣꯛꯎꯕꯗ ꯇꯨꯃꯤꯠꯂꯣ ꯀꯥꯡꯉꯣ ꯇꯧꯔꯛꯇꯣꯏ ꯃꯌꯥꯝꯗꯣ
ꯀꯩꯝ ꯂꯩꯇꯕꯁꯤꯕꯨ ꯍꯧꯖꯤꯛ ꯇꯨꯃꯤꯠꯅ ꯂꯣꯏꯔꯦ ꯇꯨꯃꯤꯠꯟꯅ ꯊꯥꯡꯗꯣꯔꯦ ꯑꯩꯈꯣꯏ ꯀꯥꯁꯦ
ꯍ ꯍ ꯍ
ꯐꯦꯟꯁꯦ ꯑꯁ ꯅꯨꯡꯉꯥꯏꯇꯦꯅꯦ ꯁꯥꯊꯤꯅꯦ
ꯀꯥꯟꯗꯗꯤ ꯐꯦꯟ ꯅꯨꯡꯉꯥꯏꯇꯕꯁꯦ ꯑꯁ ꯌꯥꯝ ꯋꯥꯏ ꯍꯥꯏꯕ
ꯎꯝ
ꯑꯦ ꯁꯤ ꯅꯨꯡꯁꯤ ꯄꯥꯟꯗꯅ ꯏꯁ ꯌꯥꯝ ꯅꯨꯡꯉꯥꯏꯅ ꯂꯩꯅꯦ ꯁꯨ ꯅꯠꯇꯦ
ꯎꯝ ꯑꯦ ꯁꯤꯒꯤ ꯃꯡ ꯕꯨꯗꯤ ꯀꯩꯝꯆꯨ ꯆꯪꯗꯦ ꯍꯥꯏꯗꯤ ꯄꯥꯂ ꯐꯦꯟ ꯑꯣꯏ ꯂꯩꯔꯦꯕ
ꯑꯗꯨꯅꯦ ꯃꯥꯏ ꯐꯃꯨꯡꯒꯤ ꯍꯦꯛ ꯃꯄꯥꯗ ꯐꯦꯟ ꯑꯃ ꯂꯩꯍꯧꯋꯤ ꯃꯌꯥꯏꯗꯁꯨ ꯑꯃ ꯎꯍꯧꯋꯤ ꯏꯁꯇꯦꯟ ꯐꯦꯟꯗꯨꯅ ꯀꯥꯏꯗ ꯎꯪꯒꯦ ꯍꯥꯏꯅꯣ ꯈꯪꯗꯦꯕ
ꯑꯗꯨꯅꯦ ꯑꯩꯈꯣꯏꯗꯒꯗꯤ ꯌꯦꯡꯉꯣ
ꯅꯪ ꯂꯤꯞꯇꯣ ꯁꯣꯏꯅꯤꯀꯣ ꯏꯃꯥꯟꯅꯕ ꯑꯩ ꯑꯃꯨꯛ ꯌꯧꯅꯅꯤ ꯑꯗꯥ
ꯌꯧꯔꯣꯏ ꯌꯧꯔꯣꯏ ꯑꯁ ꯅꯣꯛꯄꯗ ꯂꯣꯢ ꯁꯨꯞꯄꯦ ꯏꯃꯥꯟꯅꯕꯤ
ꯀꯩꯒꯤ ꯃꯥꯥꯏ ꯃꯤꯠ
ꯆꯤꯟꯁꯦ ꯌꯥꯗꯦ ꯈꯨꯏꯖꯤꯜꯂꯉꯦ ꯄꯣꯔꯁ ꯃꯌꯥꯝꯁꯤꯅ ꯃꯔꯣꯜ ꯑꯃ ꯑꯗꯥ
ꯑꯩꯁꯦ ꯑꯁ ꯈꯗꯥꯡꯗ ꯍꯧꯖꯤꯛ ꯎꯔꯤꯡ ꯑꯆꯧꯕ ꯑꯅꯤ ꯊꯨꯡꯉꯦ ꯍꯥꯏꯕ ꯅꯥꯕꯅ ꯂꯣꯏꯔꯦ
ꯎꯝ
ꯋꯥꯏ ꯐꯥꯏ ꯌꯥꯔꯕꯣ ꯍꯣꯁꯇꯦꯜꯒꯤ
ꯎꯝ ꯌꯥꯗꯦꯗ ꯁꯦꯝꯃꯅꯤꯗꯤ ꯍꯥꯏ
ꯃꯣꯏꯒꯤ ꯁꯦꯝꯕꯕꯁꯤꯅ ꯊꯥ ꯑꯍꯨꯝ ꯃꯔꯤ ꯑꯍꯨꯝ ꯃꯔꯤ ꯆꯪꯅꯤ ꯑꯗꯨꯒ ꯌꯥꯕꯅ ꯊꯥ ꯑꯃꯐꯧ ꯐꯖꯅ ꯌꯥꯔꯣꯏ
ꯍꯟꯗꯛꯀꯤꯗꯨꯁꯨ ꯇꯥꯠ ꯄꯥꯠ ꯈꯔ ꯈꯛꯇꯪꯅꯤ ꯀꯩꯅꯣ ꯇꯧꯔꯝꯃꯤꯗꯣ
ꯑꯗꯨꯅꯦ ꯍꯥꯏꯁꯦ ꯃꯇꯝ ꯈꯔ ꯇꯧꯁꯟꯅꯔꯝꯃꯒ
ꯑꯁꯤ ꯄꯩꯁꯥꯁꯤꯅ ꯀꯅꯥꯅ ꯑꯃꯨꯛ ꯈꯞ ꯇꯨꯝꯅꯤꯡꯉꯕꯣ
ꯈꯪꯗꯦ ꯁꯤ ꯄꯩꯁꯥꯁꯦ ꯀꯃꯥꯏꯅ ꯇꯧꯋꯤꯅꯣ ꯃꯦꯝꯗ ꯍꯥꯞꯄꯣꯅ ꯍꯥꯏꯔꯛꯏꯁꯤꯅꯗꯤ ꯃꯦꯝꯗ ꯄꯤꯔꯛꯑꯃꯅꯤ ꯀꯩꯅꯣ ꯄꯩꯁꯥ ꯍꯥꯞꯇꯣꯛ ꯍꯥꯞꯁꯤꯟ ꯃꯥ ꯂꯣꯏ ꯇꯧꯏꯁꯤꯗꯤ
ꯌꯥꯅ ꯋꯥꯏ ꯐꯥꯏ ꯑꯗꯨꯅꯦ ꯑꯩꯅ ꯋꯥ ꯈꯔ ꯄꯩꯁꯥꯁꯦ ꯃꯇꯝ ꯆꯥꯅ ꯍꯥꯞꯄ ꯉꯝꯗ꯭ꯔꯦ ꯄ꯭ꯔꯤꯟꯁꯤꯄꯥꯜꯗ ꯀꯝꯄ꯭ꯂꯦꯟ ꯇꯧꯒꯦꯗꯤ ꯍꯥꯏꯗꯦꯕ ꯑꯦꯄ꯭ꯂꯤꯀꯦꯁꯟ ꯊꯝꯃꯝꯦ ꯁꯦ ꯄ꯭ꯔꯤꯟꯁꯤꯄꯥꯜ ꯌꯧꯅꯤꯗꯤ ꯍꯥꯏꯔꯛꯑꯦꯕ ꯑꯗꯨꯗꯤ ꯑꯩꯈꯣꯏꯁꯨ ꯊꯥꯒꯗꯕꯅꯦ
ꯆꯩꯗꯤ ꯌꯥꯝ ꯂꯩꯔꯕꯅꯦꯀꯣ ꯋꯥꯔꯗꯦꯟꯒꯩꯁꯦ
ꯇꯧꯅꯤꯡ ꯇꯧꯅꯤꯡꯕ ꯇꯧꯔꯒꯅ ꯍꯦꯛ ꯌꯥꯏ ꯑꯈꯣꯢꯅ ꯇꯧꯔꯒꯅ
ꯎꯝ
ꯅꯨꯉꯥꯏꯔꯦ ꯃꯣꯏ ꯑꯈꯣꯢ ꯁꯦꯟꯅꯕꯁꯦ ꯍꯥꯏꯃꯟꯗꯅ ꯇꯥꯟꯂꯦ ꯍꯥꯏꯕꯥ ꯋꯥꯏꯐꯥꯏ ꯁꯦ
ꯑꯗꯨꯅꯦ ꯁꯦꯝꯒꯦ ꯍꯥꯏꯔ ꯊꯥꯗꯣꯔꯛꯑꯅꯤ ꯁꯨꯡꯁꯦꯝ ꯁꯦꯝꯃꯔꯣꯏ
ꯅꯨꯃꯤꯠ ꯀꯌꯥꯅꯤꯅꯣ ꯆꯪꯗꯣꯏꯁꯦ ꯌꯦꯡꯉꯣ ꯑꯣꯏꯗꯤꯟ
ꯑꯥ
ꯑꯩ ꯍꯣꯔꯦꯟ ꯃꯤꯁꯀ ꯋꯥꯔꯤ ꯁꯥꯟꯅꯕꯗ ꯋꯥꯏꯐꯥꯏ ꯋꯥꯔꯤꯁꯨ ꯍꯥꯞꯆꯟꯒꯦ
ꯍꯥꯞꯆꯜꯂꯣ ꯍꯥꯞꯆꯜꯂꯣ ꯑꯗꯣ ꯃꯥꯗꯤ ꯈꯪꯗꯦ ꯍꯥꯏꯔꯛꯀꯅꯤ ꯄꯥꯏꯗꯦ ꯑꯩꯗꯤ ꯀꯩꯝ ꯄꯥꯏꯗꯦ ꯀꯩꯝ ꯑꯣꯏꯗꯦꯅ
ꯑꯁ ꯁꯤꯒꯤ ꯊꯕꯛꯁꯤꯅꯦ ꯑꯩ ꯈꯋꯥꯏ ꯇꯥꯏꯅꯤꯡꯗꯕ ꯀꯔꯤꯅꯣ
ꯑꯩꯗꯤ ꯀꯩꯝ ꯑꯣꯏꯗꯦ ꯈꯪꯗꯦ ꯄꯥꯏꯗꯦꯅ
ꯂꯩꯃꯤꯟꯅꯔꯒ ꯈꯪꯗꯦ ꯈꯪꯗꯦꯌꯦ ꯀꯩ ꯍꯥꯏꯅꯣ ꯈꯪ
ꯇꯥꯊꯣꯛ ꯇꯥꯁꯤꯟꯗ ꯇꯧꯅꯗꯦ ꯑꯅꯤꯃꯛ ꯂꯣꯏ ꯏꯒꯣꯗ ꯅꯦꯠꯂꯤ
ꯑꯗꯨꯅꯦ ꯉꯁꯥꯏ ꯒ꯭ꯔꯨꯞ ꯁꯦꯝꯕꯗꯁꯨ ꯍꯥꯞꯄꯣ ꯍꯥꯏꯔꯝꯗꯦꯕ ꯃꯥꯒꯤ
ꯎꯝ
ꯁꯤꯗꯅꯦ ꯑꯩꯅ ꯉꯛꯢꯁꯦ ꯎꯝ ꯃꯆꯥꯒꯤꯅꯦ
ꯑꯣ ꯑꯅꯤꯗꯣ ꯐꯖꯅ ꯁꯨꯡꯀꯧ ꯀꯧꯅꯗꯕꯩꯗꯤ ꯑꯝꯇꯕꯨ ꯎꯗꯦ ꯑꯍꯥꯝꯕ ꯂꯥꯛꯄ ꯀꯥꯟꯗꯨꯗꯥ ꯑꯣ ꯊꯝꯃꯦ ꯊꯝꯃꯦ
ꯑꯥ